ꯀꯩꯗꯧꯔꯤꯒꯦ ꯆꯥꯛ ꯊꯣꯡꯉꯤꯔꯣ
ꯇꯥꯕ꯭ꯔꯣ
ꯑꯧ ꯑꯧ ꯇꯥꯏ ꯀꯩ ꯇꯧꯔꯤꯒꯦ
ꯑꯁ ꯑꯩꯗꯤ ꯀꯩꯅꯣ ꯇꯧꯔꯝꯕꯅꯤꯅꯦ ꯎꯝ ꯀꯩꯅꯣ ꯇꯧꯔꯝꯕꯅꯤ ꯑꯥ ꯈꯦꯆꯤ ꯁꯦꯝꯃꯝꯕꯅꯦ ꯑꯁ ꯍꯧꯖꯤꯛꯇꯤ ꯈꯦꯆꯤ ꯈꯦꯆꯤꯗ ꯆꯪꯕ ꯃꯄꯣꯠ ꯃꯆꯩ ꯀꯩꯗꯣ ꯂꯣꯏ ꯑꯗꯨꯅꯦ ꯍꯧꯖꯤꯛ ꯍꯧꯖꯤꯛꯇꯤ ꯅꯍꯥꯟ ꯑꯁꯅꯥꯟ ꯖꯇ꯭ꯔꯥꯒꯗꯣ ꯍꯧꯒ꯭ꯔꯦꯗꯅꯥ
ꯑꯥ
ꯑꯗꯨꯒꯤ ꯃꯤꯁꯤꯡꯒꯤ ꯌꯥꯝ ꯆꯥꯕꯒꯤ ꯑꯩꯁꯨꯅꯦ ꯆꯥꯃꯟꯗꯅꯅꯦ
ꯑꯥ
ꯁꯤꯟꯕꯅꯦ
ꯈꯤꯆꯤ ꯈꯇ ꯁꯦꯝꯃꯤꯔꯣ ꯑꯇꯩ ꯑꯇꯩ ꯀꯔꯤ ꯀꯔꯤ ꯃꯊꯦꯟ ꯌꯥꯎꯔꯛꯀꯦ ꯈꯦꯆ꯭ꯔꯤ ꯁꯦꯝꯃꯗꯤ ꯁꯥꯛꯀꯨꯝꯕ ꯑꯆꯥꯔꯒꯨꯝꯕ ꯑꯗꯒꯤ ꯏꯟꯖꯥꯡ
ꯑꯇꯩ ꯑꯇꯩ ꯍꯥꯞꯄꯤꯗꯅ
ꯑꯣ ꯑꯩꯅꯅꯦ ꯈꯦꯆ꯭ꯔꯤ ꯁꯦꯝꯃꯤꯖꯤꯗꯅꯦ ꯍꯥꯞꯄꯤꯁꯦ ꯎꯝ ꯄꯧꯀ꯭ꯔꯥ ꯑꯃ ꯁꯦꯝꯃꯦ
ꯑꯥ
ꯑꯗꯨꯒ ꯎꯝ ꯄꯧꯀ꯭ꯔꯥ ꯑꯃ ꯁꯦꯝꯃꯦ ꯎꯠꯇꯤ ꯑꯃ ꯁꯦꯝꯃꯦ ꯑꯗꯨꯒ ꯈꯥꯃꯦꯟ ꯀꯥꯡꯍꯧ ꯑꯃ ꯁꯦꯝꯃꯦ ꯑꯗꯨꯒ ꯑꯥ ꯑꯈꯣꯏꯒꯤ ꯃꯣꯔꯣꯛ ꯑꯆꯥꯔꯗꯣ
ꯑꯥ
ꯃꯣꯔꯣꯛ ꯑꯆꯥꯔꯗꯣ ꯑꯃꯖꯨ ꯁꯦꯝꯃꯦ ꯑꯗꯨꯒ ꯑꯍ ꯑꯁ ꯑꯩ ꯌꯥꯝ ꯁꯦꯝꯃꯤꯌꯦ ꯀꯩꯅꯣꯗꯣ ꯑꯥ ꯀꯔꯤ ꯀꯔꯤ ꯀꯔꯤ ꯀꯔꯤ ꯑꯈꯣꯏꯒꯤ ꯉꯥꯍꯩꯗꯣ
ꯑꯣ ꯑꯣ ꯑꯣ
ꯉꯥꯍꯩ ꯊꯣꯡꯕ ꯑꯃꯒ ꯁꯦꯝꯃꯦ
ꯑꯗꯨꯗꯤ
ꯑꯁ ꯑꯗꯨꯒꯤ ꯃꯌꯥꯝꯁꯦ ꯑꯗꯨꯒꯤ ꯃꯌꯥꯝꯖꯦ ꯁꯤ ꯁꯦꯝꯅꯕ ꯍꯣꯠꯅꯕꯗꯅꯦ ꯑꯩꯖꯦ ꯅꯪꯉꯣꯟꯗꯣ ꯐꯣꯟꯒ ꯑꯝꯇ ꯇꯧꯔꯛꯄ ꯁꯪꯗ꯭ꯔꯕꯅꯤ ꯇꯧꯋꯤꯖꯦ
ꯑꯥ ꯑꯗꯨꯗꯤ ꯄꯣꯠ ꯆꯩꯗꯤ ꯂꯣꯏꯅ ꯂꯩꯔꯕ ꯂꯩꯅꯒꯤꯗ꯭ꯔꯥ ꯀꯃꯥꯏ ꯇꯧꯕ
ꯑꯩ ꯄꯣꯠ ꯆꯩꯗꯤ ꯂꯣꯏꯅ ꯂꯩꯔꯦ ꯑꯗꯨꯒ ꯂꯣꯏꯅ ꯁꯦꯝ ꯁꯥꯔꯒ ꯊꯝ ꯃꯦ
ꯑꯥ
ꯈꯥꯃꯦꯟꯗꯨꯁꯨ ꯈꯥꯃꯦꯟ ꯀꯦꯖꯤ ꯃꯈꯥꯏ ꯑꯃ ꯂꯧꯔꯦ
ꯑꯥ
ꯑꯗꯨꯒ ꯂꯩꯕꯥꯛ ꯍꯋꯥꯏꯗꯨꯅ ꯄꯋꯥ ꯑꯃ ꯂꯧꯔꯦ
ꯑꯣ ꯑꯣ ꯑꯣ
ꯑꯗꯨꯒ ꯈꯥꯃꯦꯟꯗꯣ ꯑꯩꯅ ꯐꯖꯅ ꯁꯣꯏꯔꯦ ꯈꯔ ꯄꯥꯔꯞ ꯄꯥꯔꯞ ꯇꯧꯔꯒ
ꯑꯥ ꯑꯗꯨꯗꯤ ꯎꯝ
ꯊꯥꯎ ꯈꯔ ꯅꯝꯂꯞ ꯇꯧꯔꯒꯅꯦ
ꯑꯥ
ꯉꯧꯔꯦ ꯂꯩꯕꯥꯛ ꯍꯋꯥꯏꯗꯨꯅ ꯍꯥꯟꯅ ꯇꯣꯉꯥꯟꯅ ꯊꯥꯎꯗ ꯉꯧꯊꯣꯛꯑꯦ
ꯑꯥ
ꯑꯩꯖꯦ ꯑꯗꯨꯃꯥꯏꯟ ꯇꯧꯋꯦ ꯃꯌꯥꯝ ꯇꯧꯅꯖꯥꯠꯂ ꯈꯪꯗꯤꯌꯦ ꯂꯩꯕꯥꯛ ꯍꯋꯥꯏꯁꯦ ꯍꯥꯟꯅ ꯉꯊꯣꯛꯄ ꯒ꯭ꯔꯦꯝ ꯒ꯭ꯔꯦꯝ ꯂꯥꯎꯍꯟꯕꯗꯣ
ꯃꯔꯣꯏ ꯅꯥꯀꯨꯞꯄꯤꯒ ꯉꯧꯗꯣꯏ ꯅꯠꯇ꯭ꯔꯣ
ꯅꯥꯀꯨꯞꯄꯤꯅꯦ ꯑꯗꯨꯒ ꯈꯥꯃꯦꯟꯅꯦ ꯑꯗꯨꯅꯦ ꯉꯧꯒꯦ ꯇꯧꯕ
ꯑꯣ ꯑꯗꯨ ꯌꯥꯏꯌꯦ ꯍꯥꯋꯥ ꯍꯋꯥꯏꯗꯣ ꯍꯥꯟ ꯕꯗꯥꯝꯗꯣ ꯇꯎ ꯍꯋꯥꯏ ꯕꯗꯥꯝꯗꯣ ꯇꯥꯎꯊꯣꯛꯄ ꯌꯥꯏ ꯍꯥꯟꯅ ꯑꯗꯨꯒ ꯀꯣꯟ ꯑꯃꯨꯛ ꯆꯥꯏꯕ ꯑꯗꯨꯅ ꯍꯦꯟꯅ ꯍꯥꯎꯕꯅꯦ
ꯍꯣꯏ ꯑꯗꯨꯃꯥꯏꯅ ꯕꯗꯥꯝꯗꯣ ꯇꯥꯎꯊꯣꯛꯑꯦꯕꯀꯣ
ꯑꯥ ꯀꯩꯅꯣꯗꯤ ꯁꯦꯝꯃꯣꯏꯗ꯭ꯔꯣ ꯑꯆꯥꯔꯗꯤ ꯁꯦꯝꯃꯣꯏꯗ꯭ꯔꯣ
ꯑꯗꯨ ꯑꯆꯥꯔꯗꯨꯖꯨ ꯁꯦꯝꯃꯦ ꯑꯩꯅ ꯃꯥꯒꯤ ꯔꯥꯏ ꯄꯥꯎꯗꯔꯗꯣ
ꯑꯥ
ꯔꯥꯏ ꯄꯥꯎꯗꯔꯗꯣ ꯎꯝ ꯄꯤꯀꯦꯠꯇꯣ ꯑꯃ ꯂꯧꯔꯦ ꯄꯤꯀꯦꯠ ꯃꯆꯥꯗꯨ ꯑꯃ
ꯎꯝ ꯎꯝ
ꯑꯗꯨꯒ ꯏꯁꯤꯡꯗ ꯇꯤꯡ ꯊꯣꯛꯑꯦ ꯃꯥꯁꯦ
ꯑꯥ
ꯑꯗꯨꯒ ꯑꯈꯣꯏꯒꯤ ꯃꯣꯔꯣꯛ ꯑꯇꯦꯛꯄ ꯈꯔ ꯂꯧꯔꯦ ꯑꯗꯨꯒ ꯒꯖꯔ ꯈꯔ ꯂꯧꯔꯒ
ꯑꯥ
ꯎꯝ ꯍꯣꯔꯦꯟ ꯃꯥꯒꯤ ꯑꯆꯥꯔꯗ ꯍꯥꯞꯆꯤꯟꯕꯗꯣ ꯃꯣꯔꯣꯛ ꯀꯁꯦ ꯃꯇꯣꯟ ꯃꯇꯣꯟꯒ ꯊꯦꯛꯑꯒ ꯍꯥꯏꯗꯤ ꯃꯅꯨꯡꯗ ꯀꯩꯀꯥ ꯃꯥꯒꯤ ꯔꯥꯏ ꯄꯥꯎꯗꯔꯗꯣ ꯆꯪꯅꯕ ꯍꯥꯏꯅ
ꯃꯣꯔꯣꯛꯁꯦ ꯃꯣꯔꯣꯛꯁꯦ ꯃꯣꯔꯣꯛ ꯑꯇꯦꯛꯄꯖꯦ ꯑꯃ ꯑꯈꯣꯏꯒꯤ ꯃꯈꯜ ꯑꯅꯤ ꯂꯩꯗꯅ ꯕꯨꯞ ꯕꯨꯞ ꯂꯥꯎꯔꯒ ꯇꯦꯟꯇꯛ ꯇꯧꯕꯤꯗꯣ ꯑꯃ ꯑꯗꯒꯤ ꯑꯁꯥꯡꯕꯤꯗ ꯑꯃ ꯑꯄꯥꯕꯤ ꯑꯃ ꯂꯩꯗꯅ ꯑꯅꯤꯖꯦ ꯀꯔꯝꯕ ꯑꯣꯏꯗꯣꯏꯅꯣ ꯅꯪꯒꯤꯖꯦ
ꯑꯩꯗꯤꯅꯦ ꯑꯁꯥꯡꯕꯤꯗꯨꯅ ꯍꯦꯜꯂꯦ ꯍꯥꯎꯕ ꯍꯥꯏꯗꯤ ꯕꯨꯞꯕꯨꯞ ꯂꯥꯎꯕꯤꯗꯨꯗꯤ ꯃꯔꯨ ꯌꯥꯝ ꯌꯥꯎꯗ꯭ꯔꯥ
ꯑꯣ ꯑꯣ ꯍꯣꯏ ꯌꯥꯎꯋꯦ ꯌꯥꯎꯋꯦ
ꯑꯗꯣ ꯑꯁꯥꯡꯕꯤꯗꯣ ꯑꯣꯏꯅ ꯇꯧꯔꯦ ꯍꯥꯏꯗꯤ ꯑꯗꯨꯒ ꯎꯝ ꯀꯩꯅꯣ ꯇꯧꯔꯦ ꯒꯖꯔꯒ ꯈꯥꯃꯦꯟ ꯑꯁꯤꯟꯕ ꯈꯔ ꯇꯧꯔꯦ ꯃꯣꯏꯁꯤꯡꯁꯦ ꯄꯥꯔꯅꯤ
ꯑꯗꯣ ꯎꯝ ꯍꯥꯎꯕ ꯍꯦꯟꯕꯁꯦ ꯑꯁꯥꯡꯕꯤꯅ ꯑꯗꯨꯝ ꯍꯦꯜꯂꯤꯅꯦꯀꯣ ꯑꯗꯨꯗꯤ ꯑꯆꯥꯔꯗ
ꯑꯆꯥꯥꯔꯗꯗꯤ ꯃꯥꯅ ꯑꯗꯨꯝ ꯍꯦꯜꯂꯦ
ꯑꯗꯒꯤ ꯊꯥꯎꯒꯁꯤ ꯈꯔ ꯅꯝꯂꯞ ꯇꯧꯔꯒ ꯇꯧꯕꯁꯤ ꯁꯤꯅ ꯍꯦꯟꯅ ꯍꯥꯎꯋꯤꯅꯦꯀꯣ
ꯎꯝ ꯑꯗꯨꯅ ꯍꯦꯟꯅ ꯍꯥꯎꯋꯦ ꯍꯥꯏꯗꯤ ꯈꯪꯗꯦ ꯃꯥꯒꯤ ꯆꯥꯟꯅꯕ ꯍꯥꯏꯗꯣꯏꯔ
ꯇꯤꯜꯍꯧ ꯆꯅꯝ ꯍꯥꯞꯀꯗ꯭ꯔꯥ
ꯇꯤꯜꯂꯧ ꯇꯤꯜꯂꯧ ꯈꯔ ꯍꯥꯞꯄ ꯌꯥꯏꯌꯦ ꯑꯇꯩꯗꯤ ꯍꯥꯞꯄꯔꯣꯏꯒꯦꯗ ꯑꯩꯗꯤ ꯆꯅꯝꯒꯨꯝꯕꯗꯤ ꯍꯦꯛꯇ ꯆꯥꯕꯗꯣ ꯄꯥꯝꯗꯦꯕ
ꯑꯥ
ꯑꯗꯨꯅ ꯑꯩ ꯇꯤꯜꯍꯧꯗꯤ ꯍꯣꯏ ꯇꯤꯜꯍꯧ ꯈꯔ ꯍꯥꯞꯄꯅꯤ ꯑꯗꯨꯃꯥꯏꯅ ꯇꯧꯔꯅꯤ ꯑꯆꯥꯔꯒꯤꯅ ꯑꯗꯨꯒ
ꯑꯥ
ꯎꯝ ꯉꯥꯍꯩꯗꯣ
ꯑꯥ
ꯉꯥꯍꯩꯗꯣ ꯑꯩꯅ ꯀꯦꯖꯤ ꯑꯃ ꯂꯧꯔꯨꯔꯦꯕ ꯑꯗꯨꯒ ꯐꯖꯥꯅ ꯀꯩꯅꯣ ꯃꯥꯒꯤ ꯀꯛꯄꯩ ꯃꯑꯣꯡꯗꯣ ꯑꯩꯈꯣꯏꯒꯤ ꯎꯝ ꯃꯀꯛ ꯃꯀꯛ ꯃꯆꯥ ꯃꯆꯥ ꯄꯤꯁ ꯃꯆꯥ ꯃꯆꯥ ꯀꯛꯊꯠꯄ ꯅꯠꯇꯕꯤꯗ ꯑꯩꯈꯣꯏꯒꯤ ꯉꯥ ꯁꯤꯒꯤ ꯃꯄꯨꯝ ꯑꯃꯥꯖꯤꯗ ꯄꯤꯁ ꯄꯤꯁ ꯄꯤꯁ ꯀꯛꯄꯗꯣ ꯔꯥꯎꯟ ꯔꯥꯎꯟ
ꯑꯥ ꯑꯥ ꯍꯣꯏ ꯍꯣꯏ ꯄꯤꯁ ꯁꯥꯡ ꯁꯥꯡ ꯀꯛꯄꯗꯣ
ꯑꯥ ꯑꯗꯨꯃꯥꯏꯅ ꯀꯛꯍꯜꯂꯦ ꯑꯩꯅꯁꯨ ꯃꯤ ꯈꯔꯅ ꯑꯗꯨꯃꯥꯏꯅ ꯆꯥꯕꯁꯦ ꯎꯏꯌꯦꯕꯀꯣ ꯑꯗꯒꯤꯗꯤ ꯑꯩꯖꯤꯖꯨ ꯑꯗꯨꯃꯥꯏꯅ ꯌꯥꯝ ꯆꯥꯅꯤꯡꯕ ꯍꯥꯏꯇꯥꯔꯦ
ꯎꯝ
ꯑꯗꯨꯃꯥꯏ ꯆꯥꯅꯤꯡꯕꯗꯨꯗꯒꯤ ꯑꯩꯅ ꯑꯁ ꯑꯩꯁꯨ ꯍꯟꯗꯛꯀꯤ ꯃꯇꯥꯡꯖꯤꯗ ꯈꯦꯆꯤ ꯁꯦꯝꯕꯁꯤꯗ ꯑꯝꯇ ꯍꯥꯠ ꯍꯥꯞꯄꯒ ꯆꯥꯍꯧꯔꯒꯦ ꯑꯩꯅ ꯈꯠ ꯕ ꯑꯗꯨꯒꯤ ꯑꯩꯅ ꯉꯥꯍꯩꯗꯣ ꯀꯦꯖꯤ ꯑꯃꯥ ꯂꯧꯔꯦ ꯑꯁ ꯌꯥꯝ ꯇꯥꯡꯉꯤꯅꯦ ꯃꯥꯖꯦ ꯅꯍꯥꯟꯒꯩꯗꯤ ꯑꯥ ꯍꯣꯡꯕ꯭ꯔꯥ ꯍꯥꯏꯅ ꯈꯜꯂꯦ ꯉꯍꯥꯟꯒꯩꯗꯤ ꯅꯍꯥꯟꯋꯥꯏꯗꯤ ꯌꯥꯝ ꯍꯣꯡꯉꯝꯕꯅꯦ ꯃꯥꯅ ꯍꯣꯡꯉꯝꯗꯥꯏꯅꯦ
ꯑꯥ
ꯑꯗꯣ ꯍꯧꯖꯤꯛꯀꯥꯟꯗꯤ ꯃꯥ ꯃꯥꯅ ꯍꯦꯟꯅ ꯇꯥꯡꯉ ꯂꯩꯔꯝꯃꯦ ꯍꯥꯏꯕ ꯀꯩꯒꯤꯅꯣ ꯈꯪꯗꯦꯃꯦ
ꯎꯝ ꯄꯨꯊꯣꯛꯄꯩ ꯁꯔꯨꯛꯇꯣ ꯈꯔ ꯋꯥꯠꯂꯝꯅꯤꯌꯦ ꯑꯗꯨꯅꯅꯦ ꯑꯩꯈꯣꯏꯗꯤ ꯑꯥꯎꯁꯥꯏꯠꯇꯩ ꯂꯣꯏꯅ ꯄꯨꯁꯜꯂꯛꯄꯅꯤꯅꯀꯣ
ꯑꯗꯨꯒꯤꯔ ꯈꯪꯗꯦꯕꯀꯣ ꯉꯍꯥꯟꯒꯣꯏꯗꯤ ꯀꯤꯖꯤ ꯇꯥ ꯑꯩꯈꯣꯏꯒꯤ ꯋꯥꯟ ꯑꯥꯏꯠꯇꯤ ꯇꯨ ꯍꯟꯗ꯭ꯔꯦꯠ ꯀꯥꯏꯖꯦ ꯇꯥꯡꯉꯦ ꯀꯥꯏꯅ ꯍꯥꯏꯔꯝꯃꯤꯅꯦꯕ
ꯍꯣꯏ ꯍꯣꯏ
ꯍꯧꯖꯤꯛꯁꯤꯅ ꯆꯍꯨꯝ ꯌꯧꯔ ꯂꯩꯔꯝꯃꯦ ꯍꯥꯏꯃꯦ ꯇꯧꯔꯤꯖꯦ ꯀꯤꯖꯤꯗ
ꯑꯣ ꯑꯗꯣ ꯅꯪ ꯀꯩꯅꯣꯗꯤ ꯁꯦꯝꯃꯣꯏꯗ꯭ꯔꯣ
ꯀꯔꯤ
ꯎꯠꯇꯤꯗꯤ ꯁꯦꯝꯃꯣꯏꯗ꯭ꯔꯣ
ꯎꯠꯇꯤꯖꯨ ꯁꯦꯝꯗꯣꯏꯅꯦꯕ ꯑꯗꯣ ꯍꯧꯖꯤꯛꯀꯤ ꯉꯥꯗꯣ ꯌꯦꯡꯉꯨꯅꯦ ꯍꯥꯏꯗꯤ ꯀꯤꯖꯤꯗ ꯆꯍꯨꯝ ꯑꯣꯏꯔꯗꯤ ꯑꯩꯈꯣꯏ ꯑꯇꯣꯞꯄ ꯑꯩꯈꯣꯏꯒꯤ ꯁꯤꯒꯤ ꯑꯩꯈꯣꯏꯒꯤ ꯂꯣ ꯀꯦꯜꯒꯤ ꯉꯥꯁꯤꯡꯒ ꯃꯃꯟꯗꯣ ꯃꯥꯟꯅꯔꯦ ꯍꯥꯏꯕ ꯑꯩꯈꯣꯏꯒꯤ ꯂꯣ ꯀꯦꯜꯒꯤ ꯉꯥꯗꯒꯤꯗꯤ ꯃꯥꯅꯕꯨ ꯍꯦꯟꯅ ꯇꯥꯡꯖꯜꯂꯛꯑꯦ ꯍꯥꯕ
ꯍꯣꯏ ꯍꯣꯏ ꯑꯗꯨꯕꯨꯗꯤ ꯑꯁ ꯈꯪꯗꯦꯗ ꯉꯥꯖꯦ ꯑꯃꯥꯒ ꯑꯃꯥꯒ ꯃꯍꯥꯎꯖꯦ ꯑꯗꯨꯝ ꯈꯦꯠꯅꯩꯅꯦꯀꯣ ꯄꯩꯁꯥ ꯃꯃꯟꯖꯨ ꯈꯦꯠꯅꯩ
ꯎꯝ
ꯉꯥꯍꯩꯖꯨ ꯃꯍꯥꯎ ꯇꯣꯉꯥꯟꯕ ꯑꯃꯥ ꯂꯩꯖꯔꯦ
ꯍꯣꯏ
ꯑꯗꯒꯤ ꯅꯥꯄꯤ ꯆꯥꯕꯤꯒꯤꯁꯨ ꯇꯣꯉꯥꯟꯕ ꯃꯍꯥꯎ ꯑꯃ ꯂꯩꯖꯔꯦ ꯃꯥꯏ ꯃꯥꯏ ꯃꯍꯥꯎꯖꯦ ꯇꯣꯡꯉꯥꯜꯂꯦꯕꯀꯣ
ꯎꯝ ꯑꯗꯨꯃꯥꯏꯅ ꯇꯧꯗꯅ ꯀꯦꯖꯤ ꯑꯃꯥ ꯂꯧꯔꯨꯔꯦ ꯑꯗꯣ ꯑꯩꯅ ꯉꯥꯍꯩ ꯊꯣꯡꯕꯖꯤꯗ ꯍꯥꯞꯅꯤꯡꯉꯤꯖꯤꯅ ꯑꯥ ꯃꯔꯣꯏ ꯃꯄꯥꯡ ꯒ ꯇꯧꯔꯒ ꯑꯂꯨꯗꯤ ꯍꯥꯞꯅꯤꯡꯗꯕ ꯑꯩꯅ ꯑꯂꯨꯖꯦ ꯍꯥꯞꯆꯟꯗꯕꯤꯗ ꯀꯩꯅꯣ ꯇꯧꯔꯒ ꯈꯥꯃꯦꯟ ꯑꯁꯤꯟꯕꯅꯦ ꯇꯧꯔꯒ ꯍꯥꯏꯗꯤ ꯑꯥ ꯇꯥꯎꯊꯣꯛꯇꯕꯤꯗ ꯊꯣꯡꯕꯗꯨꯅ ꯍꯦꯟꯅ ꯄꯥꯝꯖꯩꯌꯦꯕ ꯑꯩꯗꯤ
ꯎꯝ ꯎꯝ
ꯇꯥꯎ ꯊꯣꯛꯈꯤꯕꯁꯦ ꯑꯩꯗꯤ ꯀꯌꯥ ꯄꯥꯝꯗꯦ ꯃꯍꯥꯎ ꯈꯔ ꯋꯥꯠꯄꯗꯧꯅ ꯈꯟꯖꯩꯌꯦꯕ ꯏꯁꯥꯗ
ꯑꯦ ꯋꯥꯠꯂꯦ ꯋꯥꯜꯂꯦ ꯇꯥꯎꯔꯒ ꯊꯣꯡꯕ ꯍꯥꯏꯖꯤꯒ ꯍꯤꯡꯅ ꯊꯣꯡꯕ ꯍꯥꯏꯖꯤꯒ ꯃꯍꯥꯎ ꯑꯗꯨꯝ ꯈꯦꯠꯅꯕꯅꯦ
ꯑꯗꯨꯒꯤ ꯑꯩꯗꯤ ꯇꯥꯎꯗꯕꯤꯗ ꯊꯣꯡꯉꯒꯦꯅ ꯈꯥꯃꯦꯟ ꯑꯁꯤꯟꯕ ꯑꯗꯒꯤ ꯍꯤꯡ ꯈꯔ ꯂꯧꯔꯦ ꯑꯗꯨꯒ ꯎꯝ ꯇꯦꯖꯕꯇꯥ ꯖꯤꯔꯥ ꯑꯒꯤ ꯃꯆꯜ ꯑꯗꯒꯤ ꯈꯥꯃꯦꯟ ꯑꯁꯤꯟꯕ
ꯎꯝ
ꯑꯗꯒꯤ ꯇꯤꯜꯂꯧ ꯆꯅꯝ ꯁꯤꯡ ꯁꯤꯃꯥꯏꯅ ꯔꯦꯗꯤꯗ ꯊꯝꯕꯤꯔꯦ ꯑꯗꯨꯒ ꯑꯩꯅ ꯀꯩꯅꯣꯗꯣ ꯆꯥꯅꯤꯡꯕ ꯍꯥꯏꯇꯥꯔꯦ ꯑꯈꯣꯏꯒꯤ ꯇꯤꯜꯂꯧ ꯇꯤꯜꯂꯧ ꯏꯁꯄ꯭ꯔꯤꯡ ꯑꯣꯅꯤꯌꯟꯗꯣ ꯍꯥꯏꯗꯤ ꯇꯤꯜꯂꯧ ꯃꯅꯥ__ ꯇꯤꯜꯂꯧ ꯃꯅꯥꯗꯣ ꯑꯥ ꯃꯄꯨꯟ ꯑꯝꯒ ꯁꯨꯃꯥꯏꯅ ꯔꯥꯎꯟꯗꯣ ꯀꯣꯏꯁꯜꯂꯒ ꯏꯟꯖꯥꯡꯗ ꯍꯥꯞꯆꯤꯜꯂꯒ ꯍꯣꯔꯦꯟ ꯃꯨꯜꯂꯀꯥꯟꯗ ꯆꯥꯕꯗꯣ
ꯍꯣꯏ ꯍꯣꯏ ꯈꯪꯉꯦ ꯈꯪꯉꯦ
ꯑꯗꯨꯗꯣ ꯑꯗꯨꯗꯨꯖꯨ ꯆꯥꯅꯤꯡꯕ ꯑꯗꯨꯒꯤ ꯑꯩꯅ ꯑꯗꯨꯖꯨ ꯍꯥꯞꯆꯒꯦꯅ ꯑꯥ ꯇꯤꯜꯂꯧ ꯃꯄꯨꯟ ꯑꯅꯤꯃꯨꯛ ꯂꯩꯔꯛꯑꯦꯕ ꯏꯁꯄ꯭ꯔꯤꯡ ꯑꯣꯅꯤꯌꯟꯗꯣ ꯇꯤꯜꯂꯧ ꯃꯅꯥ ꯍꯥꯏꯗꯧꯕ ꯑꯥ ꯑꯗꯨꯗꯣ ꯑꯅꯤꯃꯨꯛ ꯂꯧꯔꯛꯑꯦ
ꯎꯝ
ꯑꯗꯨꯒ ꯁꯦꯝꯃꯦ ꯔꯥꯎꯟ ꯀꯣꯏꯁꯤꯜꯂꯒ ꯍꯣꯔꯦꯟ ꯏꯟꯖꯥꯡ ꯊꯣꯡꯕꯗ ꯍꯥꯞꯈꯤꯅꯕꯅꯦꯅ ꯑꯗꯒꯤꯗꯤ ꯑꯗꯨꯃꯥꯏꯅ ꯇꯧꯕꯗꯒꯤꯗꯤ ꯑꯩꯅ ꯃꯥꯁꯦ ꯐꯖꯅ ꯊꯥꯎꯖꯦ ꯈꯔ ꯅꯝꯂꯞ ꯇꯧꯔꯦ ꯊꯥꯎ ꯑꯩꯗꯤ ꯀꯩ__ ꯀꯩꯒꯤꯅꯣ ꯈꯪꯗꯦ ꯍꯛꯆꯥꯡꯗꯕꯨꯗꯤ ꯌꯥꯝ ꯐꯠꯇꯦ ꯑꯗꯣ ꯊꯥꯎ ꯈꯔ ꯅꯝꯕꯅ ꯍꯦꯛ ꯍꯥꯎ ꯑꯩ ꯋꯥꯈꯜ ꯗꯗꯤ ꯑꯩꯒꯤ ꯄꯥꯝꯖꯕ ꯍꯦꯏꯔꯗꯤ ꯑꯗꯨꯃꯥꯏꯅ ꯇꯧꯗꯅ ꯎꯝ ꯊꯥꯎꯖꯦ ꯈꯔ ꯅꯝꯂꯞ ꯍꯥꯞꯄꯤꯔꯦ ꯑꯩꯅ ꯑꯗꯒꯤꯗꯤ ꯊꯥꯎ ꯁꯥꯍꯜꯂ__ ꯀꯥ ꯃꯥꯢꯒꯤ ꯍꯧꯖꯤꯛꯀꯤ ꯇꯤꯜꯂꯧ ꯆꯅꯝ ꯇꯦꯖꯕꯇꯥ ꯖꯤꯔꯥꯖꯤꯡꯖꯦ ꯍꯥꯟꯅ__ ꯉꯧꯔꯦ
ꯎꯝ
ꯉꯧꯔꯕ ꯃꯇꯨꯡꯗꯩꯗꯤ ꯎꯝ ꯃꯆꯨ ꯑꯥ ꯈꯥꯃꯦꯟ ꯑꯁꯤꯟꯕꯁꯨ ꯍꯥꯞꯆꯂꯦ ꯈꯥꯃꯦꯟ ꯑꯁꯤꯟ__ ꯑꯩꯁꯦ ꯑꯩꯅ ꯍꯥꯟꯅ ꯀꯩꯅꯣ ꯇꯧꯍꯜꯂꯦ ꯍꯥꯏꯗꯤ ꯄꯦꯁ ꯑꯣꯜꯍꯜꯂꯦ ꯈꯥꯃꯦꯟ ꯑꯁꯤꯟꯕꯖꯦ ꯍꯥꯟꯅ ꯉꯧꯊꯣꯛꯑꯒ ꯃꯨꯜꯍꯟꯕꯗꯣ ꯑꯈꯣꯏꯒꯤ__ ꯃꯍꯤ ꯊꯣꯡꯕꯩ ꯇꯥꯏꯞꯇ
ꯍꯣꯏ ꯍꯣꯏ
ꯑꯗꯨꯃꯥꯏꯅ ꯃꯨꯜꯍꯜꯂ ꯃꯇꯨꯡꯖꯤꯗ ꯃꯆꯨꯁꯦ ꯈꯔ ꯍꯥꯞꯆꯜꯂꯦ ꯀꯣꯟꯅꯗꯕ ꯆꯥꯡꯗꯨ ꯌꯦꯡꯉꯒ ꯑꯗꯨ__ ꯒ ꯃꯆꯨꯁꯦ ꯍꯥꯞꯄ ꯂꯣꯏꯔ ꯃꯇꯨꯡꯗ ꯉꯥꯖꯦ ꯍꯥꯞꯄꯤꯔꯦ ꯑꯗꯨꯒ ꯉꯥꯖꯦ ꯍꯧꯖꯤꯛ__ ꯍꯦꯛ ꯍꯥꯞꯄꯤꯉꯩꯁꯤꯗꯗꯤ ꯉꯥꯗꯣ ꯃꯁꯥꯗꯣ ꯐ꯭ꯔꯦꯁ ꯑꯣꯏꯔꯤꯝꯅꯤꯅ ꯑꯣꯠꯄꯗꯣ ꯀꯥꯏꯗꯦꯕ ꯑꯗꯨꯒꯤꯗꯤ ꯒꯣꯔ__ ꯑꯧ ꯒꯣꯔꯣ ꯒꯣꯔꯣ ꯑꯣꯠꯈꯥꯏꯔ ꯃꯥꯥꯏꯗꯣ ꯂꯣꯏꯅ ꯊꯨꯝꯃꯨꯛꯇꯣ ꯃꯉꯣꯟꯗ ꯅꯞꯁꯤꯜꯍꯜꯂꯒ ꯑꯗꯒꯤꯗꯤ ꯑꯩꯅ ꯍꯥꯏꯕꯗꯣ ꯀꯥꯎꯍꯧ ꯊꯨꯝ ꯍꯥꯅ ꯍꯥꯞꯄꯦꯕ ꯈꯥꯃꯦꯟꯁꯤꯟ ꯉꯧ ꯂꯣꯏꯔꯀꯥꯟꯗ ꯃꯆꯨ ꯀꯩꯀꯥ ꯍꯥꯞꯄ ꯃꯇꯨꯡꯗ ꯑꯗꯒꯤ ꯊꯨꯝꯃꯣꯔꯨꯛꯇꯣ ꯉꯥꯗꯨ‍‍ ꯇꯥ ꯆꯨꯞꯁꯤꯜꯂꯕ ꯃꯇꯨꯡꯗ ꯑꯣꯠꯇꯕꯤ ꯈꯤꯇꯪ ꯀꯣꯟꯖꯦ ꯁꯨꯃꯥꯏꯅ ꯄꯥꯏꯔꯒ ꯈꯤꯇꯪ ꯈꯤꯇꯪ ꯂꯦꯡꯕꯤꯔꯦꯗꯅ ꯑꯗꯨꯒ ꯂꯦꯡꯕꯤꯔꯒ ꯑꯩꯅ ꯃꯍꯤ ꯀꯣꯟꯅꯒꯗ ꯆꯥꯡꯗꯣ ꯌꯥꯝ ꯍꯥꯞꯇꯕꯤ ꯃꯍꯤ ꯌꯥꯝꯕꯖꯦ ꯏꯟꯖꯥꯡ ꯍꯥꯎꯇꯦꯕ
ꯍꯥꯎꯇꯦ ꯍꯥꯎꯇꯦ
ꯃꯍꯤꯖꯦ ꯆꯤꯔꯤ ꯆꯤꯔꯥ ꯇꯧꯔꯒ ꯑꯩꯅ ꯍꯥꯞꯄꯒ ꯇꯞꯅ ꯇꯞꯅ ꯃꯩꯁꯦ ꯊꯥꯕꯤꯔꯦ ꯑꯣꯠꯄꯗꯤ ꯁꯨꯡꯌꯥ ꯌꯥꯗ꯭ꯔꯦ ꯅꯠꯇ꯭ꯔꯗꯤ ꯀꯥꯏꯒꯤꯗꯣꯏꯕ ꯉꯥꯖꯦ ꯑꯩ ꯀꯥꯏꯕꯖꯦ ꯆꯥꯅꯤꯡꯗꯦꯕ ꯑꯗꯨꯅ ꯑꯗꯨꯃꯥꯏꯅ ꯇꯧꯔꯒ ꯊꯣꯡꯉꯦ ꯐꯖꯅ ꯃꯥꯖꯨ ꯊꯣꯡꯕ ꯂꯣꯏ ꯁꯜꯂꯦ ꯑꯗꯒꯤꯗꯤ ꯑꯃꯨꯛ ꯑꯩꯅ ꯇꯧꯔꯤꯁꯦ ꯃꯣꯔꯣꯛꯁꯨ ꯁꯦꯝꯕ ꯂꯣꯏꯁꯟꯒ꯭ꯔꯦ ꯑꯆꯥꯔ ꯑꯗꯒꯤ ꯉꯥ ꯊꯣꯡꯕ ꯂꯣꯏꯁꯜꯂꯦ ꯑꯗꯒꯤꯗꯤ ꯀꯥꯡꯍꯧ ꯂꯣꯏꯁꯜꯂꯦ ꯑꯗꯨꯒ ꯍꯧꯖꯤꯛꯁꯤꯅ ꯎꯝ ꯎꯠꯇꯤ
ꯑꯥ
ꯎꯠꯇꯤ ꯊꯣꯡꯕꯒꯤꯁꯨ ꯑꯩꯅ ꯅꯥꯀꯨꯞꯄꯤꯖꯦ ꯈꯔ ꯂꯧꯔꯦ ꯑꯗꯨꯒ ꯃꯪꯒꯟ ꯈꯔ ꯂꯧꯔꯦ ꯑꯗꯨꯒ ꯎꯁꯣꯏ ꯈꯔ ꯂꯧꯔꯦ ꯑꯗꯒꯤꯗꯤ ꯃꯥꯒꯤ ꯑꯗꯨꯗ ꯎꯝ ꯍꯥꯞꯀꯗꯕ ꯇꯤꯜꯂꯧ ꯆꯅꯝ ꯁꯤꯡ ꯈꯔ ꯁꯦꯝꯕꯤꯔꯦ ꯀꯣꯟꯅꯒꯗꯕ ꯆꯥꯡ ꯌꯥꯝꯅꯗꯤ ꯇꯧꯗ꯭ꯔꯦ ꯎꯇꯤꯗꯤ ꯃꯔꯝꯗꯤ ꯑꯩꯅ ꯉꯥ ꯊꯣꯡꯕꯗꯨꯖꯨ ꯌꯥꯎꯔꯕꯅꯤꯅꯦ ꯌꯥꯝꯅ ꯇꯧꯁꯟꯗ꯭ꯔꯦ ꯁꯨꯝ ꯃꯃꯤꯡ ꯇꯪꯒꯤ ꯑꯣꯏꯅ ꯇꯧꯔ
ꯑꯥ ꯑꯁ ꯑꯗꯨꯒꯨꯝꯕꯒꯤ ꯅꯣꯂꯦꯖꯇꯣ ꯑꯩꯉꯣꯟꯗꯗꯤ ꯑꯃꯠꯇ ꯂꯩꯇ꯭ꯔꯦꯍꯦ ꯑꯩ ꯅꯣꯡꯃꯇꯪ ꯅꯪꯉꯣꯟꯗ ꯇꯥꯛꯑꯟ ꯇꯥꯔꯦ
ꯎꯝ ꯍꯣꯏ ꯇꯥꯛꯀꯦ ꯑꯗꯨꯒ ꯆꯥꯥꯁꯦ
ꯍꯣꯏ ꯑꯩ ꯍꯧꯖꯤꯛꯇꯨꯝ ꯂꯥꯛꯁꯤꯔꯥ ꯈꯪꯗꯦꯗ ꯅꯪ ꯇꯧꯗꯣꯏꯗꯣ
ꯌꯥꯏꯅꯦ ꯅꯪ ꯂꯛꯑꯖꯨ ꯀꯥꯏꯗꯦ ꯑꯩ ꯍꯧꯖꯤꯛ ꯁꯦꯝ ꯁꯥꯔꯦ ꯑꯈꯣꯏ ꯆꯥꯗ꯭ꯔꯤꯕꯅꯤꯅ ꯂꯣꯏꯗ꯭ꯔꯤꯕꯅꯤꯅꯅꯦ ꯂꯥꯛ ꯨꯄꯨ ꯂꯥꯛ ꯌꯥꯏ ꯀꯩꯅꯣ ꯒꯥꯔꯤꯗ ꯉꯍꯥꯥꯛꯇꯪ
ꯎꯝ ꯑꯗꯨꯗꯤ ꯂꯥꯛꯁꯟꯕꯅ ꯐꯔꯅꯤ
ꯂꯥꯛꯁꯜꯂꯣ ꯅꯣꯏ ꯅꯨꯄꯥꯗꯨꯖꯨ ꯄꯣꯔꯣꯑꯣ ꯍꯥꯏꯗꯤ ꯎꯗꯕꯖꯨ ꯀꯨꯏꯔꯦ
ꯎꯝ
ꯅꯕꯥꯅꯤ ꯂꯥꯛꯃꯤꯟꯅꯔꯣ ꯊꯝꯅꯥꯒꯗꯣ ꯑꯩꯅ ꯂꯣꯏꯅ ꯂꯩꯗꯅ ꯊꯝꯃꯕꯅꯦ ꯕꯖꯥꯔꯗ ꯌꯣꯜꯂꯤꯗꯅ
ꯑꯁ ꯇꯟ ꯉꯁꯥꯏ ꯈꯪꯉꯝꯃꯗꯤ ꯑꯈꯣꯏꯗ ꯃꯌꯥꯝ ꯄꯥꯜꯂꯦ ꯑꯩꯅ ꯍꯦꯛ ꯄꯣꯔꯛꯑꯝꯃꯣꯏꯗ꯭ꯔꯥ
ꯑꯁ ꯑꯗꯨꯅ ꯑꯃꯨꯛ ꯅꯣꯡꯃ ꯃꯨꯛ ꯆꯥꯔꯖꯦ ꯉꯁꯤꯒꯤꯗꯤ ꯕꯖꯥꯔꯗꯩ ꯂꯩꯕꯁꯤꯗ ꯑꯣꯏꯅ ꯆꯥꯔꯖꯦ
ꯎꯝ